ꯅꯨꯡꯉꯥꯏꯔꯤꯀꯣ ꯅꯨꯡꯉꯥꯏꯔꯤꯌꯦ
ꯀꯃꯥꯏ ꯀꯃꯥꯏ ꯍꯤꯡꯉꯤꯒꯦ ꯅꯪꯕꯣ
ꯑꯁ ꯈꯥꯪꯗꯦꯗ ꯄꯪꯍꯤꯡꯗ ꯍꯤꯡꯉꯤ
ꯆꯥꯛꯀꯗꯤ ꯆꯥꯔꯕꯣ ꯆꯥꯔꯝꯃꯅꯤꯗ ꯄꯨꯡ ꯑꯥ ꯌꯧꯔꯦ
ꯆꯥꯔꯦ ꯆꯥꯔꯦ ꯆꯥꯛ ꯆꯥꯔꯦ ꯅꯪꯗꯤ ꯆꯥꯔꯕꯣ
ꯆꯥꯔꯦ ꯀꯩꯅꯣ ꯆꯥꯗ꯭ꯔꯤ ꯀꯩꯅꯣ ꯅꯪꯁꯨ ꯄꯨꯡ ꯑꯥ ꯌꯧꯔꯦ ꯍꯥꯏꯔꯒ
ꯀꯩꯟꯖꯥꯥꯡ ꯆꯥꯔꯒꯦ
ꯑꯥ ꯉꯁꯤꯗꯤ ꯀꯥꯡꯁꯣꯏ ꯆꯥꯏ ꯀꯥꯡꯁꯣꯏꯅꯦ ꯀꯔꯤꯕ ꯑ ꯀꯥꯡꯉꯧꯅꯦ
ꯑꯣ
ꯅꯪꯗꯤ ꯀꯩ ꯃꯊꯦꯜꯅꯣ
ꯑꯩꯁꯨ ꯀꯥꯡꯉꯧꯒ ꯀꯥꯡꯁꯣꯏꯒ ꯆꯥꯏ ꯑꯗꯨꯒ ꯀꯩꯅꯣꯒ ꯏꯔꯣꯝꯕꯒ
ꯑꯗꯨꯨꯝ ꯑꯁ ꯍꯥꯎꯅꯤꯌꯦ ꯅꯣꯏꯗꯤ ꯌꯨꯝ ꯍꯥꯏ ꯍꯥꯏ ꯍꯥꯏ ꯍꯥꯏ
ꯏꯔꯣꯝꯕ ꯀꯩꯅꯣ ꯆꯥꯅꯤꯡ ꯁꯣꯏꯕꯨꯝ ꯏꯔꯣꯝꯕ ꯌꯥꯝ ꯆꯥꯅꯤꯡꯗ꯭ꯔꯣ
ꯆꯥꯅꯤꯡꯉꯦ ꯑꯁ ꯅꯪ ꯅꯣꯏꯗꯤ ꯌꯨꯝꯗ ꯂꯩꯕꯅꯤ ꯍꯥꯎꯔꯝꯃꯤꯅꯦ ꯀꯥꯡꯁꯣꯏꯗ ꯑꯗꯣ ꯑꯩꯈꯣꯏꯗꯤ ꯍꯣꯁꯇꯦꯜ ꯂꯩꯕꯅꯤꯅ ꯀꯥꯏꯗꯒꯤ
ꯑꯗꯣ ꯑ ꯏꯃꯥ ꯅꯣꯏ ꯍꯣꯁꯇꯦꯜꯗꯣ
ꯑꯧ
ꯑꯥꯥ ꯀꯩꯅꯣ ꯇꯧꯗ꯭ꯔꯣ ꯍꯥꯏꯗꯤ ꯑ ꯀꯩ ꯀꯩ ꯍꯤꯟꯖꯥꯡ ꯀꯩꯀꯥ ꯊꯣꯡꯕꯗꯣ
ꯑꯥꯎ
ꯑ ꯅꯣꯏ ꯃꯦꯝ ꯍꯣꯏꯒ ꯄꯨꯟꯅ ꯊꯣꯡꯉꯣ ꯃꯣꯏꯁꯨ ꯅꯣꯏꯅ ꯅꯣꯏꯅ
ꯏꯁ ꯀꯥꯏꯗꯒꯤ ꯆꯠꯂꯣꯍꯦ ꯏꯁ ꯏꯁ ꯃꯣꯏꯅ ꯑꯗꯨ ꯆꯥꯔꯅꯤ ꯃꯣꯏꯗꯤ ꯇꯣꯉꯥꯟꯅ ꯊꯣꯡꯖꯕꯅꯦ ꯑꯍꯥꯎ ꯑꯍꯥꯎꯕ ꯃꯣꯏꯗꯤ ꯑꯩꯈꯣꯏꯒꯤꯅ ꯍꯥꯎꯇꯕ
ꯀꯩ ꯆꯥꯟꯅꯔꯤꯒꯦ ꯃꯣꯏ ꯑꯗꯨꯃꯥꯏꯅ ꯇꯧꯏꯗꯨꯕꯣ
ꯈꯪꯗꯦ ꯃꯀꯣꯛ ꯆꯥꯛꯑꯦ ꯍꯥꯏꯕ
ꯑꯩꯈꯣꯏ ꯊꯥꯏꯅꯩ ꯁꯒꯣꯜꯕꯟ ꯂꯩꯔꯝꯕꯗꯨꯗꯤ ꯑꯗꯨꯝ ꯄꯨꯂꯞ ꯆꯥꯃꯤꯟꯅꯩ
ꯑꯗꯨꯅꯦ ꯄꯨꯟꯅ ꯑꯗꯨꯅꯦ ꯄꯨꯟꯅ ꯑꯗꯨꯝ ꯆꯠꯃꯤꯟꯅꯩꯑꯕ ꯑꯁꯅ ꯍꯦꯒ ꯑꯩ ꯍꯥꯏꯕꯤꯒꯦ ꯍꯥꯎꯔꯁꯨ ꯍꯥꯎꯇꯔꯁꯨ ꯑꯗꯨꯝ ꯆꯥꯃꯤꯟꯅꯩꯗꯅꯀꯣ ꯑꯗꯨ ꯑꯩꯅ ꯍꯥꯏꯅꯤꯡꯕꯗꯤ ꯌꯦꯡꯉꯣꯅꯦ ꯍꯥꯟꯅꯗꯣ ꯂꯩꯃꯤꯟꯅꯔꯤꯗꯨ ꯌꯦꯡꯉꯣꯅꯦ ꯑꯩꯈꯣꯏꯅꯅꯤꯅꯦ ꯑꯗꯣ ꯐꯠꯇꯦꯗꯤ ꯅꯨꯡꯉꯥꯏꯇꯦ ꯍꯥꯏꯗꯣ ꯎꯝ ꯏꯟꯖꯥꯡꯗꯣ ꯌꯥꯝ ꯍꯥꯎꯒ꯭ꯔꯝꯅꯤ ꯄꯣꯠꯇꯨꯒꯤꯗꯣ ꯑꯁꯦꯡꯕ ꯑꯩꯈꯣꯏ ꯁꯤ ꯁꯤꯒꯤ ꯁꯤꯒ ꯍꯥꯏꯔꯗꯤ ꯎꯝ
ꯎꯝ ꯎꯝ
ꯅꯪ ꯑꯗꯨꯅꯦ ꯌꯥꯝ ꯅꯨꯡꯁꯤ ꯍꯥꯏꯕ ꯑꯁ ꯔꯤ ꯔꯤꯌꯨꯅꯤꯌꯟꯒ ꯔꯤꯌꯨꯅꯤꯌꯟꯒ ꯇꯧꯅꯤꯡꯗ꯭ꯔꯣ ꯇ ꯎꯅꯤꯡꯗ꯭ꯔꯣ ꯑꯩꯈꯣꯏ ꯃꯌꯥꯝꯁꯦ ꯄꯨꯜꯂꯞ ꯄꯨꯜꯂꯒ ꯑꯗꯨꯅꯦ ꯍꯥꯏꯕ
ꯔꯣꯔꯣꯖꯤꯀꯥ ꯍꯣꯏꯗꯤ ꯌꯥꯔꯛꯇꯧ ꯃꯥꯟꯗꯦ ꯑꯗꯣ
ꯔꯤꯌꯨ ꯌꯨꯔꯤꯅꯤꯑꯦꯜ ꯍꯥꯏꯗꯤ ꯀꯩꯅꯣ ꯔꯦꯅꯦꯍꯣꯏꯒ ꯍꯥꯏꯕ ꯅꯠꯇꯦ ꯑꯩꯈꯣꯏ ꯍꯥꯏꯕꯅꯤ
ꯑꯣ ꯑꯣ
ꯑꯣ ꯑꯣ ꯑꯗꯣ ꯍꯣꯏ ꯍꯣꯏ ꯔꯣꯁꯤꯀꯥ ꯍ‌ꯣꯏ ꯌꯥꯔꯛꯇꯣꯏ ꯃꯥꯟꯗ‌ꯦ ꯑꯗꯣ ꯑ ꯑꯩꯅꯦ ꯅꯪꯅꯦ ꯖ‌ꯦꯁꯤꯀꯥ ꯑꯈ‌ꯣꯏ ꯑꯍꯨꯝꯗꯤ ꯆꯠꯅꯤꯡ ꯅꯦꯅꯦ ꯃꯅꯥꯛ ꯆꯠꯂꯨꯕ ꯌꯥꯏꯗꯅ
ꯌꯥꯏꯌꯦ ꯌꯥꯏꯌꯦ ꯆꯠꯂꯨꯁꯦ ꯌꯥꯔꯛꯀꯅꯤ ꯃꯥꯗꯤ ꯎꯅꯤꯡꯉꯦ ꯍꯥꯏ ꯂꯩꯕꯅꯦ ꯑꯗꯨꯝ
ꯅꯦ ꯃꯥꯗꯤ ꯌꯥꯔꯛꯀꯅꯤꯕ
ꯅꯨꯡꯉꯥꯏꯇꯦ ꯍꯥꯏꯕ ꯑꯗꯨꯝ ꯑꯆꯥꯄꯣꯠꯀꯨꯝꯕ ꯁꯤꯡꯖꯨ ꯑꯣꯏꯔꯁꯨ ꯀꯩ ꯑꯣꯏꯔꯁꯨ ꯆꯥꯔꯨꯕ ꯌꯥꯏꯗꯅ
ꯍꯣꯏ ꯍꯣꯏ ꯆꯥꯔꯨ ꯌꯥꯏꯗꯅ
ꯎꯝ ꯑꯁ ꯏꯕꯦꯃꯥ ꯂꯣꯏꯔꯦꯗ ꯅꯣꯏ ꯑꯗꯥꯏ ꯁꯥꯗ꯭ꯔꯣ ꯑꯩꯈꯣꯏ ꯁꯤ ꯁꯥꯕꯗ ꯂꯣꯏꯔꯦ
ꯑꯁ ꯌꯥꯗꯦ ꯑꯩꯈꯣꯏꯁꯨ ꯁꯥꯕꯅ ꯁꯤꯗꯣꯏ
ꯑꯩꯈꯣꯏꯗꯤ ꯃꯊꯛꯇꯒ ꯑꯣꯏꯔꯦ ꯈꯪꯉꯕ꯭ꯔꯥ ꯁꯥꯕꯗ ꯁꯥꯕꯗ ꯌꯥꯗ꯭ꯔꯦ ꯏꯕꯦꯝ ꯃꯊꯛ ꯍꯥꯏꯗꯤ ꯑꯃ ꯑ ꯅꯨꯡꯁꯤꯠꯅ ꯑ ꯀꯩꯕ ꯅꯨꯡꯁꯥꯅ ꯗꯥꯏꯔꯦꯛ ꯐꯨꯕ ꯑꯣꯏꯕꯗꯣ ꯇꯣꯞ ꯑꯣꯏ ꯇꯣꯞ ꯐ꯭ꯂꯣꯔꯗ ꯂꯩꯕꯒꯦ ꯑ ꯅꯣꯏꯁꯦ ꯑ ꯅꯪꯒꯤꯁꯨ ꯇꯣꯛ ꯑꯣꯏꯕꯅꯤꯀꯣ ꯑꯅꯪꯒꯤꯅꯃꯨꯛ ꯍꯣꯏ ꯅꯪꯒꯤꯁꯨ ꯇꯣꯛ ꯑꯣꯏꯕꯅꯤꯗꯣ
ꯑꯩꯈꯣꯏꯁꯨ ꯁꯥꯏꯍꯦ ꯅꯣꯏ ꯅꯍ ꯅꯣꯏꯒꯤꯅ ꯈꯔꯕꯨ ꯐꯔꯝꯅꯤ ꯍꯣꯏꯗꯤ ꯍꯣꯁꯇꯦꯜ ꯑꯣꯏꯕꯅꯤꯅ ꯑꯃꯨꯛ ꯐꯨꯝꯖꯤꯟꯕꯅꯤꯅ ꯔꯨꯝ ꯃꯆꯥ ꯃꯆꯥ ꯑꯣꯏꯕꯅꯤꯅ ꯌꯥꯝ ꯋꯥꯏ ꯍꯥꯏꯕ ꯑꯗꯨ ꯍꯥꯏꯔꯒ ꯅꯪꯒꯤ ꯆꯥꯟꯗꯤꯒꯔꯒꯤ ꯕꯦꯒ ꯍꯨꯔꯥꯟꯕꯩ ꯄ
ꯍꯣꯏ ꯂꯤꯔꯛꯀꯦ ꯑꯩꯖ‌ꯦ ꯈꯪꯕ꯭ꯔꯥ ꯑꯃ ꯍꯟꯗꯛ ꯃꯃꯥꯡ ꯆꯪꯕꯩꯗꯨꯅꯦꯕ ꯈꯪꯕ꯭ꯔꯥ
ꯑꯧ ꯑ ꯑ
ꯑꯗ ꯑꯩ ꯑꯗꯨꯝ ꯀꯥꯟꯗ ꯆꯪꯕꯗꯣ ꯑꯩꯅꯦ ꯑꯗꯨ ꯏꯃꯥꯟꯅꯕꯤ ꯃ‌ꯣꯔꯤꯅ ꯃꯣꯏ ꯃꯆꯤꯟ ꯃꯅꯥꯎ ꯑꯅꯤꯗꯨꯝꯒ ꯆꯪꯉꯤꯗꯅꯀꯣ
ꯑ
ꯉꯈ‌ꯣꯀꯣ ꯑꯗꯨꯗꯨꯒꯅꯦ ꯑꯗꯨꯃꯥꯏꯅ ꯆꯪꯕꯀꯥꯟꯁꯤꯗ ꯑꯥ ꯇꯥꯕ꯭ꯔꯥ
ꯇꯥꯏꯌ‌ꯦ ꯇꯥꯏ
ꯑꯗꯨꯃꯥꯏꯅ ꯆꯪꯕ ꯀꯥꯟꯁꯤꯗꯅꯦ ꯈꯪꯕ꯭ꯔꯥ ꯑꯗꯨꯗ ꯑ ꯃꯣꯏꯁꯦ ꯑꯩꯈꯣꯏ ꯌꯨꯝꯗ ꯅꯣꯡꯃ ꯂꯩꯁꯦꯅ ꯂꯩꯔꯦꯕꯀꯣ
ꯑꯣ
ꯑꯗꯨꯗꯨꯒ ꯂꯩꯕꯗꯨꯗ ꯀꯩꯅꯣ ꯑ ꯂꯩꯌꯦ ꯑꯗꯨꯒ ꯅꯣꯡꯉꯥꯜꯂꯒ ꯃꯣꯏ ꯍꯣꯁꯇꯦꯜꯒꯤ ꯆꯪꯗ ꯌꯥꯔꯔꯣꯏ ꯍꯥꯏꯔ‌ꯦꯅ ꯑꯗꯨꯒ ꯑꯩꯁꯦ ꯃꯣꯏ ꯒꯥꯔ ꯒꯥꯔꯗꯤꯟꯁꯨ ꯑꯣꯏꯔꯤꯅꯦꯕ ꯍꯥꯏꯗꯤ ꯍꯣꯁꯇꯦꯜꯒꯤꯀꯣ ꯑꯗꯨꯗꯨꯒꯤ ꯍꯣꯏ ꯆꯪꯉꯁꯦ ꯃꯣꯏ ꯃꯣꯏ ꯄꯣꯠ ꯀꯥ ꯊꯤꯟꯕꯤꯔꯨꯔꯦ ꯍꯥꯏꯗꯤ ꯀꯃꯥꯏꯅ ꯑꯩꯁꯨ ꯃꯣꯏ ꯃꯊꯟꯇ ꯆꯠꯄꯕꯨꯗꯤ ꯌꯥꯏꯅꯦ ꯎꯕꯔꯗ ꯆꯠꯂꯒ ꯑꯗꯨ ꯇꯥꯔꯒꯁꯨ ꯆꯠꯃꯤꯟꯅꯁ‌ꯦ ꯆꯠꯃꯤꯟꯅꯁꯦ ꯍꯥꯏꯔꯛꯄ ꯍꯥꯏꯇꯥꯔꯦ ꯅꯨꯄꯤ ꯑꯃꯇꯪꯅꯦꯕ ꯑꯗꯨꯒ ꯑꯩꯁꯦ ꯎꯕꯔꯗꯗꯨꯝ ꯐꯝꯕꯝꯁꯨ ꯂꯩꯇ꯭ꯔꯦꯕ ꯑꯗꯨꯒ ꯏꯃꯥꯟꯅꯕꯤ ꯑꯅꯤꯗꯨ ꯏꯃꯥꯟꯅꯕꯤ ꯑꯅꯤꯗꯨꯗꯤ ꯃꯊꯟ ꯃꯊꯟ ꯆꯠꯅꯈ꯭ꯔꯦꯕ ꯑꯗꯨ ꯏꯃꯥꯟꯅꯕꯤ ꯑꯃꯗ ꯑꯃꯅꯗꯤ ꯍꯥꯏꯗꯤ ꯍꯥꯏꯍꯧꯋꯦꯕ ꯅꯪ ꯀꯩꯅꯣ ꯅꯊꯟꯗ ꯑꯗꯨꯝ ꯂꯥꯛꯑꯣ ꯀꯩꯒꯤꯅꯣ ꯃꯥꯅꯨ ꯃꯊꯟꯗ ꯍꯣꯔꯦꯟ ꯃꯊꯟꯇ ꯑꯃꯨꯛ ꯍꯟꯗꯣꯏꯅꯤꯅ ꯃꯥ ꯄꯨꯕꯤꯔꯛꯑꯅꯨ ꯃꯗꯨꯝ ꯂꯩꯖꯍꯧꯔꯁꯅꯨꯅ ꯍꯥꯏꯌꯦꯕ ꯏꯃꯥꯟꯕꯤꯗꯨꯅ ꯑꯩꯉꯣꯟꯗ ꯅꯪ ꯑꯗꯨꯝ ꯒꯥꯔꯤꯗꯣ ꯎꯕꯔ ꯍꯥꯏꯇꯥꯔꯒ ꯁꯨ ꯎꯕꯔ ꯑꯦꯛꯁꯦꯜꯗ ꯅꯠꯇꯦ ꯅꯪꯅ ꯂꯥꯛꯇꯣꯏꯗ‌ꯣ ꯎꯕꯔ ꯃꯆꯥꯗ ꯑꯗꯨꯝ ꯂꯥꯛꯇꯣꯏ ꯑꯣꯏꯔꯝꯅꯤ ꯑꯗꯨꯅ ꯎꯕꯔꯗꯣ ꯑꯗꯨ ꯆꯟꯁꯨ ꯆꯟꯂꯣꯏ ꯑꯗꯨꯝ ꯅꯪ ꯄꯣꯠ ꯃꯌꯥꯝ ꯍꯥꯄꯛꯀꯗꯣꯏꯁꯤꯒ ꯑꯗꯨꯅ ꯃꯥ ꯑꯗꯨꯝ ꯂꯩꯖꯍꯧꯔꯁꯅꯨ ꯃꯊꯟꯗꯁꯨ ꯂꯩꯕꯅꯤꯅ ꯃꯥꯗꯤꯅ ꯍꯥꯏꯕ ꯑꯗꯨ ꯃꯥꯅ ꯃꯥꯁꯦ ꯎꯝ ꯍꯣꯏꯗꯤ ꯍꯥꯏꯔꯝꯃꯒ ꯃꯣꯏ ꯍꯦꯛ ꯆꯠꯈꯤꯕꯒ ꯑꯁ ꯕꯥꯏ ꯆꯠ ꯃꯤꯟꯅꯁꯤ ꯆꯠꯃꯤꯟꯅꯁꯤ ꯆꯠꯃꯤꯟꯅꯁꯤ ꯇꯧ ꯂꯩꯔꯦꯕꯀꯣ
ꯎꯝ
ꯑꯥ ꯑꯩꯖ‌ꯦ ꯑꯥ ꯑꯩꯖ‌ꯦ ꯑꯁ ꯑꯩꯖꯨ ꯀꯃꯥꯏꯅ ꯍꯥꯏꯗꯤ ꯇꯤꯟꯅꯗꯁꯨꯨ ꯉꯥꯏ ꯑꯗ ꯑꯩꯁꯦ ꯇꯜꯂꯦ ꯑꯁ ꯇꯜꯂꯦ ꯗꯨꯝ ꯍꯥꯏꯕꯗꯨꯃꯨꯛ ꯑꯩꯗꯣ ꯑꯩꯗꯣ ꯑꯗꯨꯃꯥꯏꯅ ꯇꯧꯕꯒꯤ ꯑꯩꯗꯣ ꯍꯣꯏ ꯍꯥꯏꯔꯒ ꯑꯗꯨꯝ ꯆꯠꯂꯦꯕ ꯏꯕꯥꯅꯤꯁꯦꯀꯣ ꯎꯕꯔꯗꯨꯗ ꯑꯦꯟ ꯑꯩꯁꯦ ꯃꯃꯥꯡꯗꯅꯦ ꯐꯝꯃꯤꯁꯦ ꯄꯦꯁꯦꯟꯖꯔ ꯁꯤꯠꯇꯨꯗ ꯐꯝꯃꯦꯕ ꯃꯃꯥꯡꯗ ꯃꯥꯅ ꯃꯅꯤꯡꯗ ꯐꯝꯃꯦ ꯄꯣꯠ ꯃꯌꯥꯝꯗꯨꯒ ꯌꯣꯝꯁꯤꯜꯂꯒꯀꯣ ꯑꯗꯨꯗꯨꯒ ꯑꯩꯈꯣꯏꯁꯦ ꯍꯣꯁꯇꯦꯜ ꯆꯪꯉꯦ ꯑꯩꯁꯦ ꯕꯦꯒ ꯑꯃ ꯑꯩꯒꯤ ꯑꯃ ꯕ꯭ꯂꯦꯛ ꯀꯂꯔꯒꯤ ꯁꯤꯂꯤꯟꯗꯔꯒꯤ ꯕꯦꯒꯛꯇꯣ ꯈꯪꯕ꯭ꯔꯥ
ꯑ
ꯑꯗꯨ ꯄꯨꯏꯕ ꯑꯗꯏꯒꯤ ꯀꯥꯔꯗꯠꯇꯩ ꯀꯩꯗꯩ ꯑꯗꯨꯒ ꯑꯩ ꯂꯨꯄꯥ ꯂꯤꯁꯤꯡ ꯇꯔꯨꯛ ꯇꯔꯦꯠꯃꯨꯛ ꯌꯥꯎꯋꯦꯕ ꯀꯦꯁ ꯑꯥ ꯑꯗꯨꯒ ꯐꯣꯟꯁꯤꯗꯤ ꯑꯩꯅ ꯄꯥꯏꯍꯧꯕ ꯑꯗꯨꯒ ꯕꯦꯛꯁꯦ ꯑꯃ ꯁꯨꯃꯥꯏꯅ ꯃꯇꯥꯏꯗ ꯌꯥꯟꯕꯒꯤ ꯑ ꯃꯇꯥꯏꯗ ꯑꯃ ꯁꯤꯡ ꯍꯥꯏꯔꯒ ꯃꯇꯥꯏꯗ ꯌꯥꯟꯕꯒꯤ ꯃꯃꯥꯡꯁꯨ ꯐꯝꯃꯒ ꯑꯩꯁꯦ ꯄꯣꯠ ꯃꯌꯥꯝ ꯊꯥꯡꯗꯔꯤꯀꯥꯟꯗ ꯚꯥꯞ ꯑꯣꯏꯍꯧꯗ꯭ꯔꯕ ꯊꯥ ꯊꯝꯍꯧꯔꯕ ꯑꯗꯨꯗꯨꯒ ꯒꯥꯔꯤꯁꯦ ꯚꯠ ꯂꯥꯎ ꯊꯧꯗꯣꯛꯈ꯭ꯔꯦꯕ ꯀꯩꯅꯣ ꯄꯩꯁꯥ ꯍꯦꯛ ꯄꯤꯕ ꯂꯣꯏꯕꯒ ꯄꯩꯁꯥꯁꯦ ꯑꯩ ꯑꯣꯟꯂꯥꯏꯟꯗꯩ ꯄꯤꯕꯅꯤꯅ ꯃꯥꯒꯤ ꯀꯩꯅꯣ ꯀꯦꯁꯇ ꯄꯤꯔꯛꯀ‌ꯦ ꯍꯥꯏꯔ ꯑꯩꯁꯦ ꯑꯣꯟꯂꯥꯏꯟꯗ ꯄꯤꯕꯅꯤꯅ ꯐꯣꯟꯗꯨꯗꯤ ꯄꯥꯏꯍꯧꯔꯦꯗꯅ ꯑꯩ ꯈꯨꯠ
ꯑꯥ ꯍꯣꯏ
ꯑꯗꯨꯗꯨꯒ ꯄꯩꯁꯥꯗꯣ ꯄꯤꯈ꯭ꯔꯒ ꯃꯥ ꯒꯥꯔꯤꯁꯦ ꯕꯠ ꯂꯥꯎ ꯑꯣꯜꯂ ꯊꯧꯈ꯭ꯔꯦꯕ
ꯎꯝ
ꯑꯗꯨꯗꯨꯒ ꯑꯩꯖ‌ꯦ ꯑꯃ ꯑꯩꯖ‌ꯦ ꯊ ꯃꯥ ꯍꯦꯛ ꯊ‌ꯣꯛꯈꯤꯕꯒ ꯃꯥ ꯍꯦꯛ ꯊ‌ꯣꯛꯈꯤ ꯄꯣꯠ ꯃꯌꯥꯝ ꯊꯥꯡꯗꯕ ꯃꯥ ꯍꯦꯛ ꯊꯧꯈꯤꯕꯒ ꯑꯩꯁꯦ ꯑꯃ ꯑ ꯄꯣꯠꯁꯦ ꯈꯤꯇꯪ ꯊꯥꯡꯖ ꯁꯤꯀꯦꯟ ꯃꯤꯅꯤꯠ ꯃꯉꯥꯐꯥꯎ ꯐꯥꯔꯣꯏ ꯍꯥꯏꯁꯤꯅꯦ ꯇꯨ ꯃꯤꯅꯤꯠꯁ ꯑꯣꯏꯔꯝꯅꯤꯕ ꯑꯩꯅ ꯔꯤꯌꯦꯂꯥꯏꯁ ꯇꯧꯔꯛꯏꯁꯦ ꯍꯥꯏꯗꯤ ꯃꯥ ꯍꯦꯛ ꯑꯩ ꯑꯩ ꯃꯤꯠꯇ ꯃꯥ ꯎꯔꯤꯑꯕ ꯒꯥꯔꯤꯗꯣ ꯑꯩ ꯎꯔꯤꯑꯕ ꯍꯥꯏꯗꯤ ꯒꯥꯔꯤ ꯊꯣꯡꯗꯣꯛꯈꯤꯕꯗꯣ ꯒꯦꯠꯇ ꯑꯗꯨꯒ ꯃꯥ ꯑꯦ ꯑꯩ ꯕꯦꯛ ꯌꯥꯎꯔ ꯃꯥꯜꯂꯦ ꯍꯥꯏꯔꯒ ꯇꯥꯟꯅꯕ ꯅꯪꯗ꯭ꯔꯦꯕ ꯒꯥꯔꯤꯗꯨ ꯑꯗꯨꯝ ꯊꯧꯈ꯭ꯔꯦꯕ ꯑꯗ ꯑꯩꯁꯦ ꯍꯦꯛ ꯇꯞ ꯑꯩꯁꯦ ꯀꯩꯅꯣ ꯑꯩ ꯕꯦꯛ ꯌꯥꯎꯒ꯭ꯔꯦ ꯑꯩ ꯕꯦꯒ ꯌꯥꯎꯒ꯭ꯔꯦ ꯑꯩ ꯕꯦꯒꯇꯨ ꯒꯥꯔꯤꯗ ꯁꯣꯏ ꯂꯩꯔꯝꯃꯅꯤ ꯍꯥꯏꯔꯒ ꯒꯥꯔꯤ ꯗ꯭ꯔꯥꯏꯕꯔꯗꯤ ꯀꯣꯜ ꯇꯧꯕꯁꯦ ꯁꯨꯡ ꯄꯥꯏ ꯄꯥꯏꯔꯛꯇ꯭ꯔꯕ ꯍꯧꯖꯤꯛꯇ ꯃꯤꯅꯤꯠ ꯑꯅꯤꯗꯣ ꯍꯥꯟꯅ ꯐꯠ ꯏꯟꯊꯣꯛꯄꯤꯗꯣ
ꯑꯁ
ꯑꯗꯨꯒ ꯃꯥꯅ ꯀꯣꯜ ꯁꯨꯡ ꯄꯥꯏ ꯄꯥꯏꯗꯦ ꯁꯨꯡ ꯄꯥꯏ ꯄꯥꯏꯗꯦ ꯑꯩꯅ ꯐꯣꯟꯁꯦ ꯇꯧꯕꯁꯦ ꯄꯥꯏꯔꯛꯇ꯭ꯔꯦ ꯇꯧꯕꯁꯦ ꯑꯗꯨꯒ ꯉꯥꯏꯍꯥꯛꯇꯪ ꯂꯩꯔꯒ ꯃꯥ ꯁꯨꯏꯁ ꯑꯣꯐ ꯝꯖꯤꯟꯈ꯭ꯔꯦꯕ
ꯑꯩꯅ ꯍꯥꯏꯕꯗꯤ ꯐꯣꯟ ꯄꯩꯁꯥꯗꯣ ꯌꯥꯝ ꯌꯥꯎꯖꯕꯁꯨ ꯅꯠꯇꯦ ꯑꯗꯨꯗꯣ ꯌꯥꯝ ꯌꯥꯎꯖꯕ ꯅꯠꯇꯦ ꯍꯥꯏ ꯇꯥꯔꯒꯁꯨ ꯑꯩꯒꯤꯗꯤ ꯂꯨꯄꯥ ꯂꯤꯁꯤꯡ ꯇꯔꯦꯠ ꯊꯥ ꯑꯃꯒꯤ ꯈꯨꯔꯁꯥꯅꯦꯕ ꯑꯗꯨꯅ ꯑꯗꯨꯗꯣ ꯀꯦꯔꯣ ꯅꯪ ꯋꯥꯔꯕꯣ ꯑꯗꯨꯗꯨꯒ ꯑꯗꯨꯒ ꯄꯩꯁꯥꯗꯣ ꯑꯗꯨꯃꯥꯏꯅ ꯇꯧꯔꯒ
ꯃꯥꯅ ꯄꯤꯔꯛ ꯇꯥꯔꯗꯤ ꯑꯩ ꯃꯉꯣꯟꯗ ꯂꯨꯄꯥ ꯆꯧꯉꯥꯇꯪ ꯑꯣꯏꯖꯨ ꯍꯟꯗꯣꯛꯄꯤꯒꯦꯕ ꯃꯥꯅ ꯑꯗꯨꯗ ꯈꯨꯗꯛꯇꯨꯗ ꯗꯨꯝ ꯄꯤꯕꯤꯔꯛ ꯇꯥꯔꯒꯗꯤ
ꯎꯝ
ꯑꯗꯨꯒ ꯃꯥꯁꯦ ꯀꯣꯜꯁꯦ ꯁꯨꯡꯄꯥꯏ ꯄꯥꯏꯕꯤꯔꯛꯇ꯭ꯔꯦꯀꯣ ꯑꯗꯨꯒ ꯑꯩꯖꯦ ꯃꯊꯥ ꯁꯥꯔꯦ ꯑꯗꯨꯒ ꯑꯩ ꯍꯧꯖꯤꯛꯀꯤ ꯏꯃꯅꯕꯤꯁꯦ ꯁꯤ ꯁꯤꯁꯦ ꯍꯥꯏꯔꯒ ꯃꯥ ꯊꯤꯜ ꯂꯥꯛꯄꯗꯅꯤꯅ ꯄꯩꯁꯥ ꯍꯨꯔꯥꯜꯂꯤꯁꯤꯁꯨ ꯑꯗꯨꯒ ꯃꯥ ꯍꯥꯏꯅꯦ ꯑꯩꯅ ꯑꯩꯁꯦ ꯏꯊꯟꯗꯁꯨ ꯂꯩꯗꯣꯏꯅꯤꯅ ꯑꯗꯨꯗꯨꯒ ꯑꯩꯁꯦ ꯀꯞꯄꯗ ꯂꯣꯏꯔꯦꯕ ꯑꯩ ꯀꯞꯄꯗ ꯍꯥꯏꯕꯗꯤ ꯑꯩꯁꯦ ꯑꯃ ꯑꯩꯈꯣꯏ ꯃꯥꯥꯗ ꯀꯩ ꯍꯥꯏꯗꯣꯏꯅꯣ ꯑꯩꯈꯣꯏ ꯃꯥ ꯍꯥꯏꯔꯒ ꯑꯃꯨꯛ ꯆꯩꯔꯛꯑꯅꯤ ꯑꯩ ꯏꯊꯟꯅꯁꯨ ꯉꯥꯏꯔꯦ ꯑꯩ ꯀꯅꯥꯝꯇ ꯍꯦꯛ ꯑꯃ ꯑꯗꯨ ꯃꯇꯝꯗꯗꯤ ꯑꯗꯨ ꯃꯇꯝꯗꯗꯤ ꯑꯗꯨꯝ ꯈꯪꯉꯤꯗꯅ ꯅꯪ
ꯂꯣꯗ ꯉꯥꯡꯉꯣ ꯍꯥꯏꯕ
ꯑꯗꯨ ꯃꯇꯝꯗꯗꯤ ꯅꯪꯁꯨ ꯈꯪꯉꯤꯗꯅ ꯍꯥꯏꯗꯤ ꯑꯩ ꯑꯗꯨꯝ ꯀꯥꯟꯗ ꯑꯃ ꯈꯔ ꯋꯥꯈꯜ ꯂꯩ ꯀꯩꯗꯒꯤ ꯈꯔ ꯀꯩꯅꯣ ꯇꯧꯈꯤꯕꯗꯣ ꯑꯗꯨꯝꯀꯥꯟꯗ ꯑꯣꯏꯒꯦ ꯑꯩꯁꯨ ꯄꯨꯔꯥ ꯀꯣꯛꯁꯦ ꯑꯗꯨꯝ ꯀꯥꯟꯗꯒꯤ ꯑꯣꯏꯔꯝꯅꯦꯕ ꯑꯩ ꯁꯝꯁꯦ ꯄꯨꯔꯥ ꯀꯦꯟꯔꯤꯁꯦ ꯈꯪꯕ꯭ꯔꯥ ꯍꯥꯏꯗꯤ ꯏꯁꯇ꯭ꯔꯦꯁ ꯃꯌꯥꯝꯗꯨꯅ ꯑꯃ ꯌꯣꯝꯁꯤꯜꯂꯒ ꯁꯤꯁꯦ ꯑꯃꯨꯛ ꯇꯧꯁꯤꯜꯂꯦ ꯄꯩꯁꯥꯗꯣ ꯀꯩꯅꯣ ꯑꯣꯏ ꯍꯥꯏꯇꯥꯔꯁꯨ ꯑꯩꯉꯣꯟꯗꯗꯤ ꯗꯥꯏꯃꯟꯅꯤꯗꯅ ꯑꯗꯨꯒ ꯑꯩꯁꯦ ꯑꯩꯁꯦ ꯀꯩꯅꯣ ꯇꯧꯔꯦ ꯑꯩꯁꯦ ꯍꯧꯖꯤꯛꯀꯤ ꯎꯝ ꯀꯩꯅꯣꯁꯤꯗ ꯎꯝ ꯀꯩꯕꯥ ꯀꯩꯕꯥ ꯑꯝ ꯏꯃꯥꯟꯕꯤꯖꯕꯥꯏ ꯂꯥꯏ ꯅꯪꯕꯨ ꯍꯣꯁꯇꯦꯜꯗ ꯑꯗꯨꯃꯥꯏ ꯍꯥꯏꯔꯒ ꯑꯦꯅꯤ ꯀꯩꯅꯣꯝꯃ ꯍꯥꯏꯔꯒ ꯑꯩ ꯁꯨꯃꯥꯏꯟ ꯁꯨ ꯁꯝ ꯁꯤꯆꯨꯋꯦꯁꯟ ꯑꯃ ꯊꯣꯛꯑꯦ ꯍꯥꯏꯔꯒ ꯅꯪ ꯉꯁꯤꯇꯪ ꯑꯩ ꯃꯅꯥꯛꯇ ꯂꯩꯕꯤꯌꯣ ꯁꯤꯅꯦꯕ ꯑꯩ ꯍꯥꯏꯁꯦ ꯃꯥꯖꯦ ꯚꯥꯏ ꯑꯗꯨ ꯐꯔꯛ ꯇꯥꯗꯧ ꯃꯥꯜꯂꯦ ꯈꯣꯠꯆꯤꯜꯂꯣ ꯀꯩꯅꯣ ꯑꯩ ꯏꯚꯟ ꯑꯩ ꯊꯣꯛꯄꯧ ꯊꯣꯛꯇ꯭ꯔꯤꯀꯣ ꯑꯩ ꯑ ꯍꯣꯁꯇꯦꯜꯗꯒꯤ ꯊꯣꯛꯄꯧ ꯊꯣꯛꯇ꯭ꯔꯤꯌꯦꯕ ꯗꯥꯑꯦꯛ ꯁꯤꯆꯨꯋꯦꯁꯟꯗꯨ ꯑꯩꯁꯦ ꯀꯞꯄ ꯂꯣꯏꯔꯒꯅꯦ ꯚꯥꯏꯁꯦ ꯚꯥꯏ ꯑꯩ ꯃꯊꯥ ꯌꯥꯝ ꯁꯥꯏ ꯑꯩ ꯀꯩꯗꯧꯗꯣꯢꯅꯣ ꯈꯪꯗ꯭ꯔꯦ ꯑꯝꯇ ꯑꯩ ꯇꯣꯉꯥꯟ ꯇꯣꯡ ꯍꯥꯏꯗꯤ ꯄꯣꯠꯇꯣ ꯗꯨꯃꯥꯏ ꯇꯧꯒꯤꯝꯅꯤꯅ ꯑꯩ ꯅꯥꯀꯟꯗ ꯃꯤ ꯑꯃ ꯂꯩꯕꯤ ꯇꯥꯔꯒꯗꯤ ꯈꯤꯇꯪ ꯏꯃꯣꯁꯟꯅꯦꯜꯂꯤ ꯑ ꯈꯤꯇꯪ ꯀꯣꯛꯁꯨ ꯊꯣꯛ ꯀꯅꯤꯅ ꯍꯥꯏꯗꯤ ꯏꯕꯥꯅꯤꯃꯛ ꯈꯟꯅꯕ ꯀꯥꯟ ꯑꯦ ꯚꯥꯏ ꯑꯗꯨ ꯇꯧꯁꯤ ꯑꯗꯥ ꯇꯧꯁꯤ ꯍꯥꯏꯕꯗꯣ ꯑꯃ ꯈꯟꯒꯅꯤꯗꯅ ꯑꯗꯨ ꯃꯥꯁꯦ ꯃꯥ ꯍꯥꯏꯅꯤ ꯚꯥꯢ ꯑꯩ ꯄꯩꯁꯥꯗꯣ ꯂꯨꯄꯥ ꯆꯧꯉꯥ ꯉꯁꯥꯏ ꯎꯕꯔꯗꯨꯒ ꯊꯥꯕꯤꯔꯛꯑꯒꯦ ꯑꯗꯨꯗꯨꯒ ꯅꯪ ꯌꯨꯝ ꯍꯥꯟꯅ ꯐꯖꯅ ꯌꯧꯔꯣ ꯑꯗꯨꯒ ꯑꯩ ꯀꯣꯜ ꯇꯧꯔꯛꯀꯦ ꯐꯖꯅ ꯌꯦ ꯈꯪꯉꯥꯕ ꯑꯩꯁꯦ ꯑꯣ ꯍꯥꯏꯔꯒ ꯑꯩꯁꯦ ꯑꯩꯁꯦ ꯄꯨꯔꯥ ꯑꯃ ꯋꯥ ꯉꯥꯡꯅꯤꯡꯗꯕꯒꯤ ꯍꯣꯏ ꯍꯥꯏꯔꯒ ꯑꯩꯁꯦ ꯀꯩ ꯃꯉꯣꯟꯗꯕꯨ ꯑꯣꯡ ꯍꯥꯏꯔꯒꯗ ꯑꯩ ꯐꯠꯂꯥꯎꯑꯣꯟꯊꯣꯛꯑꯒ ꯆꯠꯂꯦꯕ ꯑꯩꯁꯨ ꯑꯗꯨꯒꯅꯦ ꯑꯩꯁꯦ ꯑꯩꯁꯦ ꯄꯩꯁꯥꯁꯨ ꯀꯩꯝ ꯀꯦꯁ ꯌꯥꯎꯗꯦꯗꯣ ꯑꯣꯟꯂꯥꯏꯟꯗꯗꯤ ꯈꯤꯇꯪ ꯌꯥꯎꯔꯤꯕ ꯑꯩꯁꯦ ꯑꯗꯨꯗꯨꯒ
ꯑꯣꯟꯂꯥꯏꯟꯗ ꯑꯗꯨ ꯑꯗꯨꯒꯅ ꯑꯗꯨꯅ ꯑꯍꯥꯟꯕꯅꯦꯕ ꯑꯈꯣꯏ ꯃꯥꯅ ꯑꯩꯅ ꯀꯦꯁ ꯉꯥꯛꯇꯥ ꯄꯤꯔꯤꯁꯦ ꯑꯩꯅ ꯍꯥꯟꯅꯗꯤ ꯑꯣꯟꯂꯥꯏꯟꯗ ꯑꯗꯨꯝ ꯀꯥꯞꯄꯛꯄꯅꯦꯕ ꯁꯤꯛꯁ ꯊꯥꯎꯖꯟ ꯁꯥꯕꯦꯟ ꯊꯥꯎꯖꯦꯟ ꯀꯥꯞꯄ ꯀꯥꯞꯄ ꯆꯠꯂꯦꯕ ꯑꯗꯨꯗꯨꯒ ꯑꯩꯁꯦ ꯑꯩꯈꯣꯏ ꯑꯗꯨꯃꯥꯏꯅ ꯇꯧꯕꯁꯤꯗ ꯑꯩꯁꯦ ꯀꯩꯅꯣ ꯇꯧꯔꯦꯕ ꯑ ꯎꯕꯔ ꯕꯥꯏꯛꯇ ꯆꯠꯂꯦꯕ ꯎꯕꯔ ꯕꯥꯏꯛꯁ ꯑꯩꯁꯦ ꯀꯞꯄ ꯀꯞꯄ ꯆꯠꯂꯦꯕ ꯑꯩꯖꯦ ꯍꯤꯛ ꯍꯦꯛ ꯂꯥꯎ ꯀꯞꯄꯗꯣ ꯎꯕꯔ ꯕꯥꯏꯛꯀꯤ ꯎꯕꯔꯕꯥꯏꯀꯤ ꯅꯨꯄꯥꯁꯤꯅ ꯈꯪꯉꯦꯕ ꯍꯥꯏꯗꯤ ꯅꯪ ꯑ ꯃꯌꯥꯡꯅꯤꯀꯣ ꯄꯨꯔꯥ ꯀꯩꯅꯣ ꯅꯪ ꯀꯩꯗꯧꯔꯒꯦ ꯅꯪ ꯀꯞꯄꯤꯗꯣ ꯅꯁꯛ ꯏꯐꯥ ꯐꯖꯍꯩꯒ ꯇꯧꯔꯛꯑꯦꯕ ꯈꯪꯕ꯭ꯔꯥ ꯑꯗꯨꯒ ꯑꯩꯅ ꯑ ꯑ ꯅꯠꯇꯦ ꯑꯩ ꯁꯨꯃꯥꯏꯅ ꯑꯩꯁꯦ ꯀꯩꯝ ꯇꯧꯗꯦ ꯕꯌꯥ ꯀꯩꯝ ꯇꯧꯗꯦ ꯍꯥꯏꯔ ꯆꯠꯂꯝꯃꯦꯕ ꯑꯗꯨꯗꯨꯒ ꯑꯦ ꯃꯣꯏꯗ ꯃꯣꯏꯁꯨ ꯈꯪꯉꯝꯕ ꯌꯥꯏ ꯃꯣꯏꯁꯨ ꯎꯕꯔ ꯊꯧꯕꯅꯤꯅ ꯍꯥꯏꯔ ꯑꯩꯖꯦ ꯑꯦ ꯀꯨꯝꯗꯔꯒ ꯀꯩꯗꯧꯔꯒꯦ ꯕꯌꯥ ꯑꯩ ꯍꯧꯖꯤꯛꯇ ꯁꯣꯔꯤ ꯇꯧꯒ꯭ꯔꯦ ꯈꯣꯠꯈ꯭ꯔꯦ ꯑꯗꯨꯁꯨ ꯇꯧꯔꯦ ꯑꯗꯥ ꯇꯧꯒ꯭ꯔꯦ ꯍꯥꯏꯔꯒ ꯑꯩꯖꯦ ꯍꯤꯟꯗꯤꯗ ꯐꯖꯅ ꯍꯥꯏꯔꯦꯕ ꯑꯗꯨꯒ ꯃꯥꯖꯦ ꯍꯥꯏꯃꯥ ꯑꯗꯨꯗꯤ ꯑꯝꯇ ꯉꯥꯏꯈꯣꯀꯣ ꯃꯥꯁꯦ ꯌꯣꯅꯣ ꯎꯝ ꯑꯩꯒꯤ ꯃꯅꯥꯛꯇ ꯃꯤꯅꯤꯠ ꯇꯔꯥ ꯐꯝꯃꯤ ꯐꯝꯃꯒ ꯈꯪꯉꯕ꯭ꯔꯥ ꯍꯦꯛꯇ ꯃꯥꯏ ꯐꯣꯟꯗꯣ ꯄꯨꯊꯣꯛꯑꯒꯅꯦ ꯃꯣꯏꯒꯤ ꯎꯕꯔꯒꯤ ꯑ ꯒ꯭ꯔꯨꯞ ꯃꯌꯥꯝꯗꯣ ꯋꯥꯆꯞ ꯒ꯭ꯔꯨꯞ ꯑꯗꯨꯗ ꯁꯨꯃꯥꯏꯅ ꯃꯣꯏꯒꯤ ꯚꯣꯏꯁꯇ ꯊꯥꯔꯒ ꯁꯨꯃꯥꯏ ꯁꯨꯃꯥꯏꯅ ꯑꯉꯥꯡ ꯑꯃꯒꯤ ꯄ꯭ꯔꯁꯁꯨ ꯁꯨꯃꯥꯏ ꯌꯥꯎꯒ꯭ꯔꯦ ꯍꯥꯏ ꯑꯗꯨꯒ ꯒꯥꯔꯤ ꯅꯝꯕꯔꯁꯦ ꯁꯤꯅꯤ ꯁꯤꯅꯤ ꯍꯥꯏꯔꯒ ꯑꯩꯒꯤ ꯎꯕꯔ ꯍꯥꯟꯅꯒꯤ ꯄꯥꯠꯁꯤꯁꯇ꯭ꯔꯤꯗ ꯂꯩꯕꯗꯣ ꯁꯤꯅꯤ ꯁꯤꯅꯤ ꯑꯗꯣ ꯁꯤꯒꯩꯁꯦ ꯈꯪꯅꯕ ꯌꯥꯎ ꯇꯥꯔꯗꯤ ꯀꯟꯇꯦꯛ ꯇꯧꯍꯜꯂꯛꯑꯣ ꯃꯥ ꯑꯉꯥꯡꯗꯨꯗꯤ ꯁꯤꯗ ꯃꯄꯥꯟꯗꯒꯤꯩ ꯂꯥꯛꯄ ꯑꯉꯥꯡꯅꯤ ꯄꯩꯁꯥꯗꯨ ꯁꯨꯃꯥꯏ ꯁꯨꯃꯥꯏꯅ ꯃꯥꯗꯤ ꯏꯁꯇꯨꯗꯦꯟ ꯁꯥꯇ꯭ꯔꯅꯤꯅ ꯁꯨꯃꯥꯏꯅ ꯇꯧꯕ ꯈꯣꯠꯄꯅ ꯍꯥꯏꯔꯒ ꯊꯥꯒ꯭ꯔ
ꯁꯤꯁꯦ ꯀꯩꯝ ꯈꯜꯂꯨꯅꯣꯅ ꯅꯪ ꯑꯩ ꯅꯝꯕꯔꯗꯣ ꯅꯪ ꯂꯧꯍꯔꯣ ꯅꯪꯒꯤ ꯅꯝꯕꯔꯗꯨꯁꯨ ꯑꯩꯅ ꯄꯤꯔꯛꯑꯣ ꯑꯗꯨꯒ ꯍꯣꯔꯦꯟ ꯐꯪꯉꯀꯥꯟꯗ ꯑꯩ ꯄꯥꯎ ꯐꯥꯎꯕꯤꯔꯛꯀꯦ ꯅꯪ ꯀꯛꯄꯨꯀꯣ ꯀꯛꯄꯅꯨꯀꯣ ꯍꯥꯏꯔꯒ ꯑꯗꯨꯝ ꯀꯥꯟꯗ ꯂꯥꯏꯛ ꯃꯌꯥꯡꯁꯦ ꯐꯠꯇꯦ ꯐꯠꯇꯦ ꯍꯥꯏꯕ ꯍꯥꯏꯕꯁꯦ ꯐꯕꯗꯤ ꯂꯩꯕ ꯖꯥꯠꯅꯤꯀꯣꯅ ꯈꯜꯂꯦ ꯑꯗꯨꯝ ꯀꯥꯟꯗ ꯑꯩ ꯃꯩꯇꯩ ꯑꯗꯨ ꯅꯨꯃꯤꯠꯇꯣ ꯑꯩ ꯀꯅꯥꯝꯁꯨ ꯀꯧꯅꯗꯦꯗꯅꯀꯣ ꯆꯥꯟꯗꯤꯒꯔꯗꯨꯗ ꯍꯥꯏꯗꯤ ꯀꯅꯥꯝ ꯍꯦꯛ ꯂꯩꯇꯕꯒ ꯆꯞ ꯃꯥꯟꯅꯩꯑꯕ ꯑꯩ ꯇꯁꯦꯡꯅ ꯀꯅꯥꯝ ꯍꯦꯛ ꯂꯩꯇꯕ ꯆꯞ ꯃꯥꯟꯅꯩꯕ ꯑꯗꯨꯒ ꯑꯗꯨ ꯅꯨꯃꯤꯠꯇꯨꯗꯅꯦ ꯃꯌꯥꯡ ꯑꯥꯅꯤꯅꯅꯦꯕ ꯃꯇꯦꯡ ꯄꯥꯡꯉꯤꯗꯣ ꯑꯗꯨ ꯃꯌꯥꯡꯗꯨꯝ ꯂꯩꯔꯦꯀꯣ ꯃꯌꯥꯡ ꯑꯅꯤꯁꯦ ꯃꯌꯥꯡꯒꯤ ꯃꯌꯥꯝ ꯌꯥꯝꯃꯦ ꯑꯗꯨ ꯃꯇꯝꯗꯨꯗ ꯑꯗꯨꯗꯨꯝ ꯑꯗꯨ ꯃꯌꯥꯝ ꯑꯗꯨꯝ ꯂꯩꯔꯦꯀꯣ ꯃꯥꯅ ꯌꯥꯝ ꯆꯥꯎꯅ ꯄꯥꯡꯉꯛꯇꯣꯏꯅꯦꯕ ꯃꯇꯦꯡꯁꯦ ꯃꯥꯁꯤ ꯆꯠꯈ꯭ꯔꯦꯕ ꯑꯗꯨꯗꯨꯒ ꯃꯥꯏ ꯅꯝꯕꯔ ꯄꯤꯔꯝꯃꯦ ꯑꯩꯁꯦ ꯀꯥꯞꯄꯒꯅꯦ ꯑꯩꯁꯦ ꯀꯞꯄꯒ ꯎꯝ ꯀꯩꯅꯣꯇ ꯄꯨꯔꯥ ꯀꯞꯄꯤꯅꯦ ꯈꯪꯕ꯭ꯔꯥ ꯑꯗꯨꯗꯨꯒꯅꯦ ꯑꯩꯈꯣꯏ ꯔꯨꯝꯗ ꯀꯥꯈꯠꯂꯒꯅꯦ ꯆꯪꯒꯦ ꯇꯧꯀꯥꯟꯗ ꯁꯣꯛꯁꯨ ꯑꯃꯨꯛ ꯂꯣꯜꯂꯝꯃꯕ ꯁꯣꯗꯨꯁꯨ ꯑꯩ ꯕꯦꯛꯇ ꯌꯥꯎꯒ꯭ꯔꯕ ꯑꯗꯨꯒ ꯑꯩꯁꯦ ꯑꯗꯨ ꯎꯕꯗ ꯑꯝ ꯑꯃꯨꯛ ꯍꯦꯜ ꯑꯩꯁꯦ ꯄꯨꯔꯥ ꯕꯦꯛꯗꯥꯎꯟ ꯇꯧꯔꯒ ꯍꯦꯛꯇ ꯃꯈꯥꯗ ꯑꯩꯗꯤ ꯑꯗꯨ ꯃꯇꯝꯗ ꯑꯩ ꯀꯅꯥꯝꯁꯨ ꯂꯩꯇꯦꯗꯅꯕꯨ ꯈꯨꯔꯨꯝꯗꯣ
ꯑꯥ
ꯑꯗꯨꯃꯥꯏꯅꯃꯛ ꯑꯗꯨꯒ ꯍꯥꯏꯗꯤ ꯑꯩ ꯔꯨꯝꯗꯣ ꯑꯗꯨ ꯅꯨꯃꯤꯠꯇꯣ ꯁꯨꯃꯥꯏꯅ ꯁꯨꯃꯥꯏꯅ ꯐꯦꯠ ꯐꯦꯠ ꯑꯃ ꯔꯨꯝ ꯑꯃꯃꯝ ꯔꯨꯝ ꯖꯤꯔꯣ ꯋꯥꯟ ꯖꯤꯔꯣ ꯋꯥꯟ ꯋꯥꯟ ꯖꯤꯔꯣ ꯇꯨ ꯇꯧꯔ ꯂꯩꯕꯗꯣ ꯑꯩꯈꯣꯏꯁꯦ ꯋꯥ ꯖꯤꯔꯣ ꯁꯤꯛꯁ ꯀꯩꯅꯣ ꯑꯣꯏꯕꯅꯦꯕ ꯑꯗꯨꯗ ꯍꯥꯏꯕꯗꯤ ꯑꯍꯥꯟꯕꯗꯣ ꯑꯩ ꯈꯇꯥ ꯆꯪꯕ ꯃꯩꯇꯩ ꯀꯅꯥꯃ ꯂꯩ ꯅꯠꯇꯕꯒꯤ ꯑꯩ ꯃꯣꯏꯗ ꯑꯩꯒꯤ ꯔꯨꯝꯃꯦꯠ ꯍꯥꯏꯗꯤ ꯑꯩꯒꯤ ꯅꯥꯀꯟꯗ ꯂꯩꯕ ꯅꯦꯕꯔꯤꯡ ꯀꯩꯅꯣ ꯑꯣꯏ ꯔꯨꯝꯗ ꯑꯣꯏꯔꯁꯨ ꯃꯇꯦꯡ ꯅꯤꯒꯗꯕ ꯀꯅꯥꯝ ꯂꯩꯇꯕꯗꯣ ꯑꯩꯒꯤ ꯑꯗꯨꯒꯤ ꯐ꯭ꯂꯦꯠꯇꯨꯗ ꯑꯩ ꯊꯟꯒꯦ ꯑꯩ ꯑꯩ ꯔꯨꯝꯁꯦ ꯇꯪꯅꯦꯕ ꯍꯥꯡꯉꯤꯁꯦ ꯑꯩꯅ ꯑꯩ ꯂꯥꯛꯄꯒꯤ ꯑꯗꯨꯁꯨ ꯑꯗꯨꯒꯅꯦ ꯑꯗꯨ ꯂꯣꯛ ꯂꯣꯜꯂꯝꯕꯁꯤꯁꯨ ꯑꯩꯁꯦ ꯆꯪꯒꯦꯁꯨ ꯃꯣꯏ ꯃꯅꯥꯛꯇ ꯂꯣꯛ ꯂꯣꯏ ꯃꯦ ꯈꯜꯂꯒ ꯃꯣꯏ ꯃꯅꯥꯛ ꯆꯪꯉꯒ ꯀꯞꯄꯨ ꯌꯥꯕꯗꯣ ꯀꯅꯥꯝ ꯍꯦꯛ ꯂꯩ ꯗ ꯀꯥꯗꯨꯗ ꯍꯥꯡꯗ꯭ꯔꯕꯅ ꯑꯩꯁꯦ ꯑꯩ ꯍꯥꯏꯔꯒ ꯑꯩꯁꯦ ꯀꯞꯄꯦꯕ ꯑꯗꯨꯒꯅꯦ ꯑ ꯑꯩ ꯑꯗꯨꯝꯀꯥꯟꯗ ꯄꯨꯔꯥ ꯍꯣꯞꯂꯦꯆ ꯑꯣꯏꯕꯗꯣ ꯀꯩꯗꯧꯋꯤ ꯈꯪꯕ꯭ꯔꯥ ꯅꯨꯡ ꯅꯨꯡ ꯑꯃ ꯄꯥꯏꯔꯒ ꯑ ꯀꯩꯅꯣꯁꯦ ꯊꯣꯡꯁꯦ ꯗꯣꯛ ꯗꯣꯛ ꯗꯣꯕ ꯗꯣꯕ ꯊꯤꯟꯂꯦꯕ ꯉꯝꯅꯤ ꯀꯥꯏ ꯈꯜꯂꯤꯁꯦꯠ ꯁꯤꯃꯥꯟꯗꯒ ꯇꯧꯅꯕꯗꯨꯅꯦ ꯁꯤꯅꯤꯀꯣ ꯍꯦꯛꯇ ꯗꯣꯞ ꯗꯣꯞꯇꯣ ꯊꯤꯜꯂꯦ ꯑꯗꯨꯗꯨꯒꯅꯦ ꯑꯩꯁꯦ ꯑꯗꯨꯃꯥꯏꯅ ꯇꯧꯕꯗꯤ ꯑꯁ ꯌꯥꯗ꯭ꯔꯦꯅ ꯈꯟꯕꯗꯒꯤ ꯑ ꯀꯩꯅꯣ ꯑꯩꯁꯦ ꯀꯅꯥꯗ ꯐꯣꯟ ꯇꯧꯁꯤꯒꯦ ꯀꯅꯥꯗ ꯐꯣꯟ ꯇꯧꯁꯤꯒꯦ ꯐꯣꯟ ꯇꯧꯕ ꯀꯥꯟꯗ ꯑ ꯑꯣꯟꯊꯣꯔꯛꯑꯒ ꯐꯣꯟ ꯇꯧꯒꯦ ꯍꯥꯏꯕ ꯀꯥꯟꯗ ꯀꯅꯥꯝ ꯂꯩꯔꯝꯗꯕꯗꯣ ꯃꯤꯁꯦ ꯑꯗꯨꯗꯨꯒ ꯑꯩꯁꯦ ꯎꯝ ꯃꯈꯥꯗ ꯀꯨꯝꯊꯔꯒꯅꯦ ꯑꯧ ꯍꯧꯖꯤꯛ ꯑꯩꯒꯤ ꯑꯩꯅ ꯀꯩꯅꯣꯁꯤꯅ ꯂꯝꯌꯥꯝꯕꯅ ꯐꯣꯟ ꯇꯧꯔꯛꯑꯦꯕ ꯂꯝꯌꯥꯝꯕꯅ ꯐꯣꯟ ꯇꯧꯔꯛꯑꯒ ꯑꯩꯁꯦ ꯂꯝꯌꯥꯝ ꯂꯣꯏ ꯍꯥꯏꯔꯦꯕ ꯃꯥꯁꯦ ꯑꯁ ꯄꯥꯈꯄ ꯃꯥꯁꯦ ꯃꯥꯁꯨ ꯃꯥ ꯑꯣꯏꯅ ꯄꯥꯈꯠꯂꯒ ꯃꯥꯗꯤ ꯃꯁꯥ ꯗ ꯄꯥꯎ ꯐꯥꯎꯅꯔꯨꯔꯕ ꯃꯁꯥꯒꯥꯏꯗꯤ ꯃꯣꯏ ꯆꯥꯟꯗꯤꯒꯔꯤ ꯏꯁꯇꯨꯗꯦꯟ ꯑꯦꯁꯣꯁꯤꯌꯦꯁꯟ ꯄꯨ ꯑꯦꯁꯣꯁꯦꯁꯟꯗꯣ ꯑꯗ ꯄꯥꯎ ꯐꯥꯎ ꯑꯗꯨꯗꯨꯒ ꯃꯥꯅꯁꯇꯪ ꯀꯩ ꯃꯥꯅ ꯑꯣꯡꯂꯤ ꯈꯠꯂꯤꯁꯦ ꯍꯥꯏꯗꯤ ꯑꯦꯕ ꯑꯗꯨꯗꯨꯒꯤ ꯎꯝ ꯎꯝ ꯑꯩ ꯃꯥ ꯑꯗꯨꯕꯨꯅ ꯈꯛꯇꯪꯅꯦꯕ ꯃꯥꯅ ꯄꯥꯈꯠꯂ ꯑꯗꯨꯗꯨꯒꯤ ꯅꯪ ꯀꯩꯝ ꯈꯜꯂꯨꯅꯣ ꯅꯪ ꯁꯣꯗꯣ ꯀꯩꯅꯣ ꯀꯩꯅꯣ ꯇꯧꯔꯒ ꯂꯣꯛ ꯁꯠ ꯆꯥꯅꯕ ꯂꯩꯕꯅꯦ ꯑꯗꯨ